ꯑꯣ
ꯎꯝ ꯎꯝ ꯇꯥꯏ ꯇꯥꯏ ꯇꯥꯏ
ꯑꯣ ꯀꯩꯗꯧꯔꯤꯒꯦ?
ꯀꯩꯗꯧꯔꯨꯅꯤ ꯎꯝ ꯑꯉꯥꯡꯁꯤꯡ ꯊꯕꯛ ꯁꯨꯕ ꯑꯗꯨꯝ ꯌꯦꯡꯉꯤꯅꯤ ꯀꯩꯅꯣ꯫
ꯑꯣ ꯀꯔꯤ ꯊꯕꯛ ꯌꯦꯡꯕ ꯀꯔꯤ ꯊꯕꯛ ꯇꯧꯕ꯫
ꯇꯤꯃꯣꯏ ꯀꯩ ꯀꯩꯩꯅꯣ ꯍꯧꯖꯤꯛ ꯈꯣꯏꯃꯥꯗ ꯐꯤꯒꯨꯝꯕ ꯆꯨꯕ ꯏꯟꯖꯥꯡꯒꯨꯝꯕ ꯁꯦꯝꯕꯀꯣ
ꯑꯣ
ꯂꯩꯗꯅ
ꯑꯁ
ꯥꯁꯤꯁꯦ ꯁꯤ ꯀꯩꯅꯣꯒꯤ ꯁꯦ
ꯑꯉꯥꯡꯗꯣ ꯈꯔ ꯆꯩꯌꯨꯍꯦ
ꯑꯁ ꯍꯟꯗꯛꯀꯤ ꯑꯉꯥꯡꯁꯤꯡꯁꯤ ꯆꯩꯕ ꯌꯗꯔꯦ ꯅꯦ
ꯆꯍꯤ
ꯑꯗꯨꯃꯥꯏ ꯇꯧꯒꯅꯨ ꯅꯦꯍꯦ
ꯀꯥꯏꯗꯒꯤꯅꯣꯗ
ꯀꯥꯏꯗ ꯆꯠꯄ꯭ꯔꯣ ꯑꯩ ꯐꯣꯟ
ꯑꯁ
ꯅꯠꯇ꯭ꯔꯣꯕ
ꯀꯩꯅꯣ ꯅꯪ ꯑꯗꯨꯃꯥꯏꯅ ꯇꯧꯅꯨꯅꯦ ꯚꯥꯏ
ꯀꯔꯤꯅꯣ ꯑꯩ ꯂꯝꯕꯤ ꯂꯝꯈꯥꯡꯗ ꯑꯩꯅ ꯂꯦꯞꯂꯝꯕꯒꯤ ꯃꯤꯅ ꯑꯩꯈꯣꯏ ꯆꯠ ꯆꯠꯄ ꯂꯝꯕꯤꯗ ꯂꯦꯞꯄꯒꯤꯅꯦꯕ
ꯑꯁ
ꯂꯝꯕꯤ ꯂꯝꯈꯥꯡꯗ ꯂꯩꯕꯒꯤ ꯊꯦꯡꯅꯥ ꯊꯦꯡꯅꯕꯗꯨ ꯊꯦꯡꯅꯥ ꯊꯦꯡꯅꯥꯕꯗꯣ ꯈꯨꯝꯕꯤꯗꯗꯤ ꯑꯩꯁꯦ ꯑꯉꯥꯎ ꯐꯩ ꯇꯥꯏꯇ ꯇꯧ ꯈꯜꯂꯅꯦ ꯀꯩ ꯀꯩ ꯀꯩ ꯃꯤꯅꯣ ꯈꯜꯂꯅꯦꯕ ꯂꯥꯟꯅ ꯎꯕꯤꯅꯦꯕ ꯑꯗꯨꯒꯤ
ꯏꯇꯥꯎ ꯅꯪꯁꯤꯗꯤ ꯀꯣꯠ ꯂꯤꯡꯒꯣꯏꯁ ꯌꯥꯝ ꯈꯪꯗ꯭ꯔꯦꯗ
ꯍꯣꯏ ꯆꯨꯝꯃꯦ ꯑꯗꯨꯗꯤ
ꯀꯩꯁꯨ ꯈꯜꯂꯨꯅꯨꯗ
ꯉꯁꯝ ꯈꯟꯕꯒꯤ ꯅꯠꯇꯦꯕ ꯈꯟꯕꯩ ꯅꯪ ꯈꯔ ꯈꯔ ꯍꯩꯁꯤꯡꯅ ꯂꯩꯌꯣ ꯍꯥꯏꯕꯤꯅꯝꯗ ꯂꯩꯗꯅ
ꯌꯥꯅꯤꯗ ꯑꯗꯨꯕꯨꯗꯤ ꯃꯇꯝ ꯃꯇꯝꯅ ꯄꯨꯔꯛꯀꯅꯤ
ꯑꯗꯨꯗꯤ ꯀꯩꯁꯨ ꯀꯥꯏꯗꯅꯕ ꯅꯪꯅ
ꯎꯝ ꯑꯩꯒꯤ ꯑꯩꯅ ꯅꯠꯇꯦꯀꯣ ꯅꯪ ꯅꯪ ꯅꯪ ꯅꯪꯒꯤ ꯅꯠꯇꯦ ꯀꯩꯅꯣ ꯑꯩꯒꯤ ꯑꯩꯅ ꯃꯥꯡꯖꯕꯅꯦ
ꯍꯣꯏ ꯑꯗꯨꯕꯨꯗꯤ ꯆꯨꯝꯃꯦꯕ ꯑꯗꯨ ꯂꯩꯗꯅ
ꯍꯣꯏ ꯍꯣꯏ ꯑꯩ ꯈꯔ ꯃꯅꯨꯡꯗ ꯆꯪꯉꯦ ꯁꯤ ꯃꯅꯨꯡꯗ ꯆꯪꯉꯁꯨ ꯃꯤ ꯌꯥꯝ ꯂꯥꯡꯕ ꯑꯗꯨꯏ ꯃꯄꯥꯟ ꯊꯣꯛꯑꯅꯤ ꯃꯤ ꯌꯥꯝ ꯆꯠꯊꯣꯛ ꯆꯠꯁꯤꯟ ꯑꯗꯨꯝ ꯎꯕ
ꯑꯣ
ꯑꯩꯁꯦ ꯂꯩꯇꯥꯐꯝ ꯈꯪꯗ꯭ꯔꯦꯅꯦ
ꯑꯃ ꯆꯠꯂꯤ ꯌꯥꯗꯦ ꯑꯃ
ꯑꯗꯨꯗꯤ
ꯄꯨꯛꯅꯤꯡ ꯄꯨꯛꯅꯤꯡꯖꯦ ꯕꯥꯁꯟꯇ ꯂꯥꯛꯑꯝꯒꯅꯤ
ꯑꯣꯏ ꯕꯦꯔꯥ ꯌꯥꯝ ꯀꯥꯏꯌꯦꯕ
ꯑꯗꯨꯅꯅꯦꯗ
ꯅꯪ ꯑꯁꯤ ꯊꯕꯛ ꯆꯠꯄ꯭ꯔꯣ
ꯆꯠꯇꯦ
ꯀꯔꯤꯒꯤ
ꯇꯟ ꯇꯟꯗꯅ ꯑꯗꯨꯝ ꯌꯨꯝꯗ ꯇꯨꯝ ꯇꯨꯝꯃꯒ ꯂꯩꯌꯦ
ꯕꯣꯔꯤꯡ ꯌꯥꯝ ꯆꯨꯗ꯭ꯔꯣ ꯅꯪ ꯊꯕꯛ ꯆꯠꯄꯅꯥ ꯅꯨꯡꯉꯥꯏꯇ꯭ꯔꯣ ꯅꯪ ꯅꯨꯃꯤꯠ ꯀꯌꯥ ꯁꯨꯔꯦ ꯊꯕꯛ ꯆꯠꯇꯕ
ꯈꯪꯗꯦ ꯅꯨꯃꯤꯠ ꯑꯅꯤ ꯑꯍꯨꯝꯗꯤ ꯁꯨꯖꯥꯂꯥ ꯈꯪꯗꯦꯅꯦ
ꯑꯗꯨ ꯅꯪꯒ꯭ꯂꯣ ꯍꯣꯏ ꯅꯪ ꯑꯗꯨꯃꯥꯏꯅ ꯊꯕꯥꯛ ꯌꯥꯝ ꯇꯝ ꯇꯨꯝꯃꯜꯂꯗꯤꯀꯣ ꯂꯩꯅꯥ ꯅꯥꯕꯅꯤꯒꯣ
ꯀꯅꯥꯅ ꯍꯥꯏꯕ
ꯑꯩꯅ ꯍꯥꯏꯕ
ꯈꯪꯗꯦ ꯍꯛꯆꯥꯡꯖꯦ
ꯈꯨꯟꯗ ꯀꯔꯝ ꯀꯥꯟꯗ ꯆꯠꯇꯣꯏꯅꯣ ꯅꯪ
ꯈꯪꯗ꯭ꯔꯦꯅꯦ
ꯀꯩꯒꯤ ꯈꯪꯗꯕ
ꯈꯪꯗꯔꯦ ꯍꯟꯗꯛꯀꯤ ꯃꯇꯥꯡꯖꯦ ꯁꯤꯒꯤ ꯃꯇꯥꯡꯖꯦ ꯈꯪꯗ꯭ꯔꯦ ꯀꯔꯤꯝꯇ ꯈꯟꯗ꯭ꯔꯦ ꯁꯤ ꯃꯇꯥꯡꯖꯦ
ꯑꯣ ꯅꯪ ꯍꯟꯗꯛ ꯀꯩ ꯀꯔꯤ ꯑꯦꯛꯖꯥꯝ ꯊꯥꯅꯤ ꯍꯥꯏꯕ꯭ꯔꯣ
ꯑꯦꯛꯖꯥꯝ ꯍꯥꯏꯕꯨ ꯀꯩ ꯑꯦꯖꯥꯝ ꯊꯥꯔꯨꯅꯤꯒꯤꯅꯤ
ꯑꯣ ꯍꯣ ꯅꯪ ꯀꯔꯤ ꯀꯩ ꯊꯕꯛꯅꯣ ꯍꯧꯖꯤꯛ ꯅꯪꯅ ꯇꯧꯔꯤꯗꯣ ꯑꯥꯏ ꯑꯦꯁ ꯅꯠꯇ꯭ꯔꯣ
ꯎꯝ ꯃꯪꯗ ꯚꯥꯏ ꯃꯪꯗ ꯑꯗꯨꯝ ꯇꯧꯋꯦ ꯑꯥꯏ ꯑꯦ ꯑꯦꯁ ꯔꯥ ꯑꯦꯝ ꯁꯤ ꯑꯦꯁ ꯔꯥ
ꯎꯝ ꯅꯪꯁꯤ ꯑꯥꯏ ꯑꯦ ꯑꯦꯁ ꯑꯣꯏꯔꯝꯒꯅꯦꯅ ꯈꯟꯂꯦ ꯑꯩꯒꯤ ꯃꯪꯗꯗꯤ ꯅꯪ ꯑꯥꯏ ꯑꯦ ꯑꯦꯁ ꯑꯣꯏꯔꯝꯃꯦ
ꯃꯥꯅꯦ ꯃꯥꯅꯦ
ꯆꯥꯛꯇꯤ ꯆꯥꯔꯦ
ꯆꯥꯛ ꯆꯥꯛ ꯆꯥꯗ꯭ꯔꯤ
ꯑꯣ ꯊꯦꯡꯅ ꯆꯥꯊꯣꯔꯣꯅꯦ ꯀꯩꯅꯣ ꯂꯥꯝꯗ꯭ꯔꯤꯕꯣ
ꯆꯥꯛ ꯂꯥꯝ ꯆꯥꯛ ꯂꯥꯝꯗ꯭ꯔꯤꯅꯦ
ꯀꯔꯤ ꯃꯊꯦꯜ ꯑꯣꯏꯅ ꯊꯣꯡꯂꯒꯦ
ꯉꯁꯤꯖꯦ ꯁꯃꯨ ꯁꯥꯃꯨꯒꯤ ꯃꯌꯥ ꯊꯣꯡꯉꯦ
ꯑꯣ ꯐꯕꯅꯦꯍ ꯑꯗꯣ ꯋꯥꯏꯔꯥ ꯅꯠꯇ꯭ꯔꯒ ꯑꯃꯨꯕ꯭ꯔꯣ
ꯁꯥꯃꯨ ꯁꯥꯃꯨꯁꯦ ꯑꯃꯨꯕ ꯂꯩꯕ꯭ꯔꯥꯅꯦ
ꯑꯃꯨꯕ ꯂꯥꯛꯌꯦꯅ ꯀꯩꯅꯣ
ꯁꯥꯃꯨꯁꯦ ꯃꯨꯕ꯭ꯔꯣꯕ
ꯃꯨꯏꯌꯦ
ꯀꯔꯤꯅꯣ ꯃꯨꯌꯦ ꯍꯥꯏꯁꯦ
ꯃꯨꯌꯦ ꯃꯨꯏ ꯍꯥꯏꯔꯒ ꯃꯨꯗ꯭ꯔꯗꯤ ꯀꯩꯅꯣ ꯁꯥꯃꯨ ꯍꯥꯏ ꯑꯗꯨꯗꯤ ꯃꯃꯤꯡꯖꯨ ꯃꯨ ꯌꯥꯎꯋꯤꯗꯨꯗꯤ
ꯍꯣꯏ ꯃꯨꯗꯤ ꯃꯨ ꯑ
ꯎꯝ ꯌꯦꯡ ꯎꯝ ꯍꯌꯦꯡ ꯕꯖꯥꯔꯗ ꯏꯟꯁꯥꯡ ꯂꯩꯥꯕ ꯆꯠꯁꯤꯀꯣ ꯏꯟꯁꯥꯡ ꯅꯥꯄꯤ ꯌꯦꯡꯕ ꯆꯠꯁꯤꯀꯣ ꯍꯌꯦꯡ
ꯀꯩ ꯌꯦꯡꯅꯕ
ꯏꯟꯁꯥꯡ ꯅꯨꯄꯤ ꯌꯦꯡꯕ ꯆꯠꯁꯦ
ꯎꯝ ꯅꯠꯇꯦ ꯑꯗꯨ ꯀꯩ ꯌꯦꯡꯗꯣꯏꯅꯣ ꯍꯥꯏꯕꯅꯤꯗ
ꯏꯟꯁꯥꯡ ꯏꯟꯁꯥꯡ ꯏꯟꯁꯥꯡ ꯅꯥꯄꯤ ꯌꯦꯡꯕ
ꯑꯣ ꯂꯩꯕꯗꯤ ꯂꯩꯔꯣꯏꯕ
ꯍꯣꯏ ꯂꯩꯕꯨꯗꯤ ꯂꯩꯔꯣꯏ ꯍꯣꯏ ꯌꯦꯡꯅꯤꯡꯉꯥꯏꯇꯪꯅꯤ ꯄꯩꯁꯥꯗꯤ ꯅꯪꯅ ꯄꯨꯊꯣꯛꯇꯕ
ꯀꯔꯤꯑꯕ
ꯏꯟꯁꯥꯡ ꯏꯟꯁꯥꯡ ꯅꯪꯅ ꯄꯨꯊꯣꯛꯇꯣ ꯅꯪꯅ ꯄꯩꯁꯥ ꯄꯨꯊꯣꯛꯇꯣꯏꯕ
ꯍꯣꯏꯅꯦ ꯍꯣꯏꯅꯦ ꯌꯥꯏꯌꯦ
ꯀꯩꯅꯣ ꯑꯗꯨꯒ ꯁꯦꯀꯦꯟꯍꯦꯟꯁꯨ ꯑꯩ ꯐꯖ ꯑꯩ ꯐꯖꯕ ꯌꯦꯡꯉꯝꯕꯅꯦꯀꯣ ꯉꯁꯤ ꯎꯔꯝꯕꯅꯦ ꯑꯗꯣ ꯑꯗꯨꯁꯨ ꯂꯩꯕꯤ
ꯑꯩꯅ ꯄꯩꯁꯥ ꯄꯨꯊꯣꯛꯇꯣꯏꯕ
ꯍꯣꯏ ꯅꯪꯅ ꯄꯨꯊꯣꯛꯇꯣꯏꯕ
ꯂꯨꯄꯥ ꯀꯨꯟꯊ꯭ꯔꯥꯗꯤ ꯌꯥꯔꯕ ꯅꯠꯇ꯭ꯔꯣ
ꯑꯦ ꯂꯄꯥ ꯀꯨꯟꯊ꯭ꯔꯥ ꯂꯦꯝꯃꯦꯗ ꯑꯩ ꯂꯨꯄꯥ ꯑꯃ ꯃꯔꯤ ꯑꯣꯏꯔꯁꯨ ꯌꯥꯔꯦ
ꯑꯩ ꯂꯨꯄꯥ ꯀꯨꯟꯊ꯭ꯔꯥꯗꯤ ꯁꯤꯕ ꯉꯝꯅꯦꯅꯦ ꯎꯝ
ꯇꯥꯕ꯭ꯔꯣ
ꯑꯥ
ꯁꯅꯥ ꯌꯣꯟꯐꯝ ꯂꯩꯕ꯭ꯔꯥ
ꯂꯩꯁꯦ ꯀꯩꯒꯤꯅꯣ
ꯑꯩ ꯂꯩꯒꯦꯅꯦ ꯁꯅꯥꯗꯣ
ꯄꯨꯚꯤꯒꯦꯅꯦ ꯖꯒꯥꯗꯨꯗꯤ ꯈꯪꯉꯦꯕ
ꯀꯦꯖꯤꯗ ꯀꯌꯥ ꯀꯌꯥ ꯄꯤꯔꯕꯖꯥꯅꯣ ꯍꯧꯖꯤꯛ
ꯀꯦꯖꯤꯗ ꯆꯠꯄ꯭ꯔꯅꯦ ꯁꯟꯗ ꯆꯠꯄꯅꯦ ꯃꯥꯗꯤ ꯒ꯭ꯔꯥꯝꯗ
ꯁꯟ ꯁꯟ ꯁꯟꯗ ꯀꯌꯥꯅꯣ ꯑꯗꯨꯗꯤ
ꯈꯪꯗꯦ ꯇꯥꯡꯉꯝꯒꯅꯤ
ꯁꯟ ꯇꯔꯥ ꯀꯨꯝꯕ ꯂꯧꯒꯦꯅꯤ
ꯑꯁ ꯍꯟꯗꯛꯁꯤ ꯏꯇꯥꯎꯕꯤꯁꯦ ꯄꯩꯁꯥ ꯄꯥꯏꯈꯠꯄ ꯃꯥꯜꯂꯦꯗ
ꯄꯩꯁꯥꯖꯦ ꯊꯝꯐꯝ ꯂꯩꯇꯦ ꯇꯧꯕꯅꯤꯗ
ꯑꯩꯉꯣꯟꯗꯁꯨ ꯈꯔ ꯊꯥꯔꯛꯎꯗ ꯄꯩꯁꯥ ꯊꯝꯐꯝ ꯂꯩꯗ꯭ꯔꯗꯤ
ꯎꯝ ꯍꯣꯏ ꯊꯔꯛꯀꯦ ꯅꯣꯏ ꯂꯝꯒꯨꯝꯕ ꯂꯝ ꯅꯨꯡꯒꯨꯝꯕ ꯂꯩꯔꯒ ꯊꯝꯁꯤꯒꯥ ꯇꯧꯕꯅꯦ
ꯍꯥꯥ
ꯂꯝꯒꯨꯝꯕ ꯂꯩꯁꯤꯔꯥ ꯇꯧꯕꯅꯦ ꯅꯣꯏ ꯅꯣꯏꯔꯣꯝꯗ ꯂꯝ
ꯂꯝ
ꯎꯝ
ꯂꯝꯗꯤ ꯌꯣꯟꯕꯗꯤ ꯂꯩꯇꯦ ꯑꯗꯨꯅ ꯅꯪ ꯂꯧꯒꯦ ꯍꯥꯏꯔꯣ ꯂꯧꯒꯦ ꯍꯥꯏꯔꯗꯤ ꯂꯩꯌꯦ
ꯍꯣꯏ ꯂꯧꯒꯦꯅꯦ ꯂꯧꯒꯦꯅꯦ
ꯀꯔꯤꯅꯣ ꯅꯣꯏ ꯂꯩꯀꯥꯏꯁꯤꯕꯨ
ꯇꯥꯕ꯭ꯔꯣ
ꯇꯥꯏ ꯇꯥꯏ ꯇꯥꯏ
ꯇꯥꯔꯕ꯭ꯔꯣ ꯑꯣ ꯑꯣ ꯑꯩꯈꯣꯏ ꯂꯩꯀꯥꯏꯁꯦ
ꯑꯥ
ꯌꯥꯝ ꯂꯥꯡꯉꯦꯀꯣ
ꯑꯗꯨꯅꯦꯁꯤ ꯑꯩꯈꯣꯏꯗ ꯑꯉꯥꯡ ꯈꯔꯀꯣ
ꯎꯝ
ꯃꯀꯣꯛ ꯆꯥꯥꯛꯄ ꯈꯔ ꯌꯥꯎꯗꯕ ꯑꯗꯨꯒꯤꯅꯦ ꯑꯦ ꯃꯀꯣꯛ ꯆꯥꯛꯄꯗꯣ ꯀꯃꯥꯏꯅ ꯐꯨꯗꯣꯏꯅꯣ
ꯂꯝꯍꯦꯜ ꯂꯝꯍꯦꯜꯗꯗꯤ ꯑꯩꯉꯣꯟꯗ ꯆꯠꯂꯣ ꯍꯤꯗꯥꯛ ꯆꯥꯍꯜꯂꯣ ꯅꯠꯇꯔꯒ
ꯑꯥ
ꯂꯝꯍꯦꯜꯗꯗꯤ ꯑꯩꯉꯣꯟꯗ ꯆꯠꯂꯛꯑꯣ
ꯑꯦ ꯅꯪ ꯀꯩꯗꯧꯗꯣꯏꯕ
ꯑꯩ ꯃꯇꯤꯛ ꯆꯥꯕ ꯇꯧꯒꯅꯤ ꯑꯩ ꯂꯝꯍꯦꯟꯕꯒꯤ ꯎꯝ ꯇꯝꯕꯤꯒꯦꯕ ꯄꯔꯥ ꯇꯝꯕꯤꯒꯦꯕ
ꯌꯥꯏꯅꯦ ꯌꯥꯏꯅꯦ ꯀꯩꯁꯨ ꯀꯥꯏꯗꯦꯅꯦ ꯇꯧꯍꯜꯂꯁꯨ ꯌꯥꯏ ꯀꯩꯅꯣ
ꯎꯝ ꯑꯗꯨ ꯅꯪ ꯍꯌꯦꯡ ꯁꯣꯏꯗꯤ ꯁꯣꯏꯒꯅꯨꯀꯣ
ꯀꯔꯤ
ꯕꯖꯥꯔꯗ
ꯕꯖꯥꯔꯖꯦ ꯑꯩ ꯑꯩ ꯂꯥꯛꯑꯗꯤ ꯆꯠꯁꯦ ꯍꯣꯏ ꯑꯗꯣ ꯑꯩ ꯂꯥꯛꯇ꯭ꯔꯗꯤ ꯈꯪꯗ꯭ꯔꯤꯀꯣ
ꯅꯪ ꯀꯔꯤ ꯊꯕꯛ ꯆꯠꯇꯣꯏꯕ ꯍꯌꯦꯡ ꯀꯔꯤ ꯊꯕꯛ ꯂꯩꯒꯦꯕ
ꯍꯌꯦꯡꯁꯦ ꯑꯩ ꯊꯕꯛ ꯈꯔ ꯂꯩ ꯊꯕꯛꯇꯤ ꯂꯩꯇꯦ ꯑꯗꯣ ꯑꯁ꯫ ꯌꯨꯝꯗꯒꯤ ꯃꯄꯥꯟ ꯊꯣꯛꯄꯗ ꯌꯥꯝ ꯇꯟꯕ ꯍꯥꯏꯇꯥꯔꯦ꯫
ꯎꯝ ꯑꯗꯨ ꯅꯪ ꯍꯟꯗꯛ ꯅꯪꯒꯤ ꯄ꯭ꯂꯦꯟꯗꯤ ꯀ ꯀꯥꯏꯗ ꯆꯠꯈ꯭ꯔꯦ꯫
ꯑꯩꯒꯤ ꯄ꯭ꯂꯦꯟ ꯍꯥꯏꯗꯤ꯫
ꯅꯪ ꯏꯔꯣꯄ꯭ꯂꯦꯟ ꯁꯦꯝꯃꯦ ꯍꯥꯏꯗꯥꯏ꯫
ꯑꯣ꯫
ꯑꯣ ꯀꯌꯥꯗ꯫
ꯂꯨꯄꯥ ꯀꯨꯟꯊ꯭ꯔꯥꯗ ꯌꯣꯟꯈ꯭ꯔꯕꯅꯦ꯫
ꯍꯩꯃꯥ ꯍꯩꯃꯥ ꯂꯨꯄꯥ ꯀꯨꯟꯊ꯭ꯔꯥꯗꯤ ꯍꯤꯟ
ꯑꯩ ꯑꯣꯏꯅ ꯂꯧ ꯂꯧꯕꯅ ꯐꯗ꯭ꯔꯣ ꯑꯩꯉꯣꯟꯗ ꯍꯥꯏꯒꯦ ꯍꯥꯏꯗꯦ꯫
ꯅꯪ ꯂꯧꯕ ꯊꯧꯕꯁꯨ ꯌꯥꯔꯣꯏ ꯀꯩꯅꯣ꯫
ꯄꯥꯟꯅꯅꯕ꯭ꯔꯣ ꯅꯠꯇ꯭ꯔꯒ ꯑꯁꯇꯔꯒ ꯌꯥꯟꯅ ꯂꯧꯕ꯭ꯔꯣ꯫
ꯍꯟꯗꯛꯁꯦ꯫ ꯁꯤ ꯑꯥ ꯀꯩꯅꯣꯗ ꯌꯣꯟꯕꯤꯈ꯭ꯔꯦꯅꯦ ꯆꯤꯡꯗ꯫ ꯎꯄꯥꯏ ꯂꯩ
ꯑꯗꯣ ꯍꯌꯦꯡ ꯅꯪ ꯑꯣ ꯑꯣ ꯍꯌꯦꯡ ꯑ ꯐꯨꯠꯕꯣꯜ ꯂꯩꯌꯦꯅ ꯑꯗꯨ ꯀꯅꯥꯅ ꯅꯪ ꯀꯅꯥꯅ ꯉꯝꯒꯅꯤ ꯀꯅꯥꯅ ꯁꯞꯄꯣꯠ ꯇꯧꯒꯦ ꯀꯅꯥꯗ꯫
ꯍꯌꯦꯡ ꯍꯌꯦꯡ ꯂꯩꯕ꯭ꯔꯅꯦ ꯍꯌꯦꯡ ꯂꯩꯔꯝꯃꯣꯏꯍꯦ ꯍꯟꯆꯤꯛ ꯑꯣꯏꯔꯝꯒꯅꯤ꯫
ꯍꯌꯦꯡ ꯇꯥꯔꯅꯤ ꯍꯌꯦꯡ ꯍꯌꯦꯡ ꯇꯥꯔꯅꯤ ꯀꯩꯅꯣ ꯍꯌꯦꯡ ꯇ ꯇꯔꯤꯛ ꯇꯔꯥꯃꯔꯤ ꯑꯣꯏꯔꯗꯤ ꯇꯔꯥ ꯇꯔꯥꯃꯉꯥꯗ ꯍꯥꯏꯕ ꯅꯠꯇ꯭ꯔꯣ ꯂꯩꯕꯗꯣ꯫
ꯇꯔꯥꯃꯉꯥ ꯅꯨꯡꯗꯥꯡꯗ ꯑꯣꯏꯔꯝꯒꯅꯤꯕ꯫
ꯑꯣꯏꯔꯝꯃꯣꯏꯍꯦ ꯇ꯭ꯔꯥꯃꯉꯥ ꯍꯦꯛ ꯇꯥ ꯇꯥꯕꯒ꯫
ꯕ꯭ꯔꯣ ꯍꯦꯛ ꯍꯦꯜꯂꯗꯤ ꯇꯔꯥ ꯇꯔꯥꯃꯉꯥ ꯇꯥꯔꯦ ꯀꯩꯅꯣ ꯕ꯭ꯔꯣ ꯃꯈꯥꯏ ꯕ꯭ꯔꯣ ꯃꯈꯥꯏ ꯍꯥꯏꯕ ꯅꯠꯇ꯭ꯔꯣ꯫
ꯕ꯭ꯔꯣ ꯃꯈꯥꯏ ꯕ꯭ꯔꯣ ꯃꯈꯥꯏ ꯍꯥꯏꯗꯤ꯫ ꯍꯌꯦꯡ ꯕꯣꯔꯣ ꯍꯦꯛ ꯂꯣꯏꯕꯒ ꯅꯨ ꯎꯝ ꯎꯝ ꯅꯨꯃꯤꯠ ꯍꯦꯛ ꯍꯣꯏ꯫ ꯎꯝ ꯐꯥꯁ ꯃꯣ ꯑ